ꯍꯜꯂꯣ
ꯑꯥꯎ ꯅꯪ ꯊꯕꯛꯇꯣ ꯂꯣꯏꯔꯕ꯭ꯔꯣ
ꯂꯣꯏꯔꯦ ꯂꯣꯏꯔꯦ꯫
ꯑꯦ ꯌꯨꯝ ꯍꯅꯤꯡꯉꯥꯏ ꯈꯛꯇꯔꯥ
ꯌꯨꯝ ꯍꯟꯅꯤꯡꯉꯥꯏꯅ ꯋꯥꯠꯂꯤꯗ ꯑꯃꯨꯛ ꯆꯠꯈꯤꯒꯅꯤ ꯆꯠꯀꯗꯕꯗꯤꯀꯣ ꯑꯗꯨ ꯍꯧꯖꯤꯛꯇꯤ ꯑꯦꯠꯂꯤꯁ
ꯑꯥꯎ ꯑꯣ ꯑꯣ ꯑꯣ ꯑꯣ ꯌꯥꯝ ꯐꯩꯅꯦꯀꯣ ꯅꯪ ꯇꯥꯎꯁ ꯀꯔꯤ ꯊꯕꯥ ꯈ꯭ꯔꯥꯗꯣ ꯌꯥꯝ ꯈꯪꯈ꯭ꯔꯦ ꯑꯗꯨꯗꯣ ꯎꯄꯥꯏ ꯂꯩꯇꯦ
ꯂꯧꯁꯤꯟꯕ ꯉꯝꯗꯕ ꯂꯧꯁꯤꯟꯕ ꯉꯝꯗꯕ
ꯍꯥꯏ ꯍ ꯎꯄꯥꯏ ꯂꯩꯇ꯭ꯔꯥ ꯑꯗꯨꯕꯨ ꯌꯥꯔꯨꯔ ꯍꯔꯦꯟ ꯇ ꯁꯔꯒ ꯀꯔꯤꯠꯕꯒ꯭ꯔ ꯍꯪꯒꯦ ꯑꯍꯨꯞ ꯑꯍꯨꯝ
ꯎꯝ ꯑꯗꯣ ꯅꯪ ꯃꯈꯥ ꯑꯃꯨꯛ ꯇꯝꯊꯈꯤꯅꯤ ꯍꯥꯏꯕ
ꯑꯁ ꯆꯝꯊꯥ ꯇ꯭ꯔꯦꯅꯤꯡ ꯆꯠꯂꯒ ꯂꯩꯕꯅꯦ ꯇ꯭ꯔꯦꯅꯤꯡ ꯆꯠꯂꯒ ꯂꯩꯕꯅꯦ꯫ ꯇ꯭ꯔꯦꯅꯤꯡ ꯆꯠꯄ ꯂꯣꯏꯔꯒ ꯌꯥꯔꯗꯤ ꯅꯦꯛꯁ ꯏꯌꯔ ꯃꯄꯥꯟ ꯆꯠꯀꯦ ꯇꯧꯕ
ꯌꯥꯏ ꯌꯥꯏ ꯌꯥꯏ ꯐꯩ
ꯃꯅꯤꯄꯨꯔꯗ ꯂꯩꯔꯗꯤ ꯑꯩꯈꯣꯏ ꯀꯩ ꯀꯩ ꯂꯩꯗꯨ ꯂꯣꯏ ꯃꯥꯡꯉꯅꯤ
ꯃꯥꯅꯦ ꯃꯥꯅꯦ
ꯐꯥꯏꯅꯦꯜ ꯇ꯭ꯔꯦꯅꯤꯡ ꯂꯣꯏꯔꯒ ꯅꯤꯄꯥꯟ ꯆꯠꯂꯒꯦ ꯊꯧꯕ
ꯑꯣ
ꯄꯥꯡꯕꯅꯤꯅ ꯑꯦꯟꯇꯥꯔꯚꯤꯌꯨꯒꯨꯝꯕ ꯆꯠꯂꯁꯨ ꯊꯣꯛ ꯇꯅ
ꯃꯥꯅꯦ ꯃꯥꯅꯦ ꯅꯣꯏ ꯇ꯭ꯔꯦꯅꯤꯡꯗ ꯀꯣꯔꯁꯇ ꯆꯍꯤ ꯀꯌꯥꯅ ꯁꯤꯛꯁ ꯃꯟꯔꯥ
ꯈꯇ ꯑꯁ ꯁꯣ ꯑꯁ ꯌꯥꯝ ꯃꯤꯒꯤ ꯇꯥꯏꯞꯇ ꯌꯣ ꯌꯥꯝ ꯋꯥꯡ ꯆꯥꯎꯕꯒꯤ ꯇ꯭ꯔꯦꯅꯤꯡ ꯅꯠꯇꯦꯗ ꯑ ꯑꯁꯤ ꯃꯤ ꯃꯤꯅꯥꯏ ꯇꯧꯕꯒꯤ ꯄꯕ꯭ꯂꯤꯛ ꯃꯤꯅꯥꯏ ꯇꯧꯅꯤꯡꯉꯥꯏꯒꯤ ꯆꯂꯒ
ꯑꯠꯆꯥ ꯑꯆꯥ
ꯀꯩꯗꯗ ꯑ ꯀꯦꯚꯤꯡ ꯀꯨꯚꯟ ꯀꯔꯚ ꯆꯠꯂꯁꯨ ꯊꯣꯛꯄ ꯌꯥ ꯅꯍꯥꯟ ꯑꯃꯨꯧ ꯊꯣꯛꯄꯅ ꯆꯠꯅꯤꯡꯅꯕ ꯍꯤꯟꯗꯤ ꯈꯪꯗꯕꯅꯤꯅ ꯑꯄꯥꯏ ꯂꯩꯇꯦꯕ
ꯑꯣ
ꯏ ꯀꯦ
ꯍꯣꯏ ꯑꯅꯝꯕ ꯑꯩꯈꯣꯏ ꯇ꯭ꯔꯥꯏꯕꯦꯜ ꯈꯣꯏꯗꯤ ꯇ꯭ꯔꯥꯏꯕꯦꯜ ꯑꯩꯈꯣꯏ ꯑꯅꯝꯕꯗꯤ ꯍꯤꯟꯗꯤꯗ ꯌꯥꯝ ꯁꯣꯜꯂꯦꯗꯀꯣ
ꯑꯗꯨꯅꯦ ꯍꯣꯏ ꯍꯥꯏꯕꯗꯤꯥꯏ ꯕꯦꯁꯤꯛꯇꯤ ꯈꯔ ꯈꯔ ꯒꯟ ꯇꯥꯒꯅꯤ ꯑꯗꯣ ꯑꯩꯈꯣꯏꯅ ꯉꯥꯡꯊꯣꯛꯄꯗꯣ
ꯑꯥ
ꯑꯗꯨ ꯉꯝꯗꯦꯕ ꯑꯗꯨꯗꯤ ꯀꯩ ꯂꯩꯍꯥꯎꯕꯅꯦꯕ ꯑꯩꯈꯣꯏꯁꯦ
ꯉꯥꯡꯕꯗꯤ ꯍꯩꯗꯤ ꯍꯩꯔꯝꯒꯅꯤ ꯑꯗꯨꯁꯨ ꯑꯅꯝꯕꯗꯤ ꯂꯩꯇ꯭ꯔꯕ ꯑꯩꯈꯣꯏꯅ ꯉꯥꯡꯕꯗꯤ ꯕ꯭ꯔꯣꯛꯀꯥꯟ
ꯍꯣꯏ ꯍꯣꯏ ꯍꯣꯏ ꯕ꯭ꯔꯨꯀꯦꯟꯁꯨ ꯈꯪꯉꯗꯤ ꯌꯥꯝ ꯐꯩꯌꯦ ꯕ꯭ꯔꯨꯀꯦꯟꯁꯨ ꯈꯪꯗꯕꯒꯤꯅꯤ ꯕꯦꯁꯤꯛ ꯈꯛꯇꯪ ꯍꯣꯏ ꯍꯣꯏ ꯉꯥ ꯍꯥꯞꯄꯁꯨ ꯉꯥꯡꯕꯗ ꯍꯩꯔꯗꯤ ꯌꯥꯌꯦꯦ ꯑ ꯉꯁꯨ ꯀ ꯍꯩꯇꯦ ꯑꯗꯨꯝ ꯀꯔꯤꯍꯁꯤꯔꯥ ꯌꯥꯝ ꯏꯂꯥꯏꯕꯗꯤ ꯑꯗꯨꯝ ꯉꯥꯡꯕꯗ ꯒꯌꯥꯦꯟ ꯇꯥꯏꯌꯦꯕ ꯑꯗꯨꯝ ꯇꯥꯕꯒꯨꯝꯕꯗꯗꯤꯀꯣ ꯔꯣ ꯁ ꯍꯣꯏꯅꯉꯝ ꯊꯣꯣꯛꯄꯗꯣ ꯊꯥꯏ
ꯎꯝ ꯉꯔꯥꯡ ꯀꯩꯅꯣ ꯌꯦꯡꯕ꯭ꯔꯥ ꯋꯥꯔꯜ ꯀꯞ ꯌꯦꯡꯕ꯭ꯔꯥ
ꯍꯥꯥ
ꯐꯨꯠꯕꯣꯜ ꯋꯥꯔꯜ ꯀꯞ ꯌꯦꯡꯕ꯭ꯔꯥ
ꯍꯣꯏ ꯌꯦꯡꯉ ꯌꯦꯡꯉ ꯀꯗꯥꯏꯗꯒꯤꯦ ꯍꯟꯗꯛ ꯃꯇꯝ ꯑꯣꯏꯕꯅꯤꯅ ꯌꯦꯡꯕꯅꯤꯍꯦ
ꯌꯦꯡꯁꯨ ꯌꯦꯡꯁꯦ ꯑꯩꯈꯣꯏ ꯏꯆꯤꯟ ꯏꯅꯥꯎꯒꯤꯗꯨꯁꯨ ꯍꯧꯖꯤꯛ ꯀꯩꯅꯣ ꯇꯧꯕꯗꯨꯁꯨ ꯁꯞꯄꯣꯔꯠ ꯇꯧꯁꯤꯀꯣ ꯅꯠꯇ꯭ꯔꯥ
ꯍꯣꯏ ꯃꯥꯅꯦ ꯑꯗꯨꯅꯦ ꯑꯗꯨꯝ ꯇꯧꯔ ꯂꯩꯅꯤ ꯉꯁꯤ ꯉꯁꯤ ꯍꯌꯦꯡ ꯉꯁꯤ ꯅꯨꯡꯗꯥꯡ ꯄꯨꯡ ꯑꯍꯨꯝꯗ ꯑꯩꯒꯤ ꯃꯦꯠꯁ ꯑꯩꯒꯤ ꯑꯩꯈꯣꯏꯒꯤ ꯇꯤꯝ ꯑꯃꯨꯛ ꯂꯩꯔꯦꯅꯦ ꯁꯅꯥꯅꯤꯡꯉꯥꯏ
ꯑꯣ ꯅꯣꯏꯁꯦ ꯀꯩꯅꯩꯅꯣꯅ ꯭ꯔꯖꯤ
ꯍꯣꯏ ꯕꯥꯖꯜꯅꯦ ꯭ꯔꯖꯤꯜꯅꯦ ꯑꯩꯣꯏꯗꯤꯕ꯭ꯔꯆꯤꯅ ꯥꯏꯍꯥꯛ ꯁꯣꯏꯅꯈ꯭ꯔꯤꯔꯥ ꯅꯤꯃꯥꯔꯒꯦ ꯅꯤꯃꯥꯔꯒꯤ ꯄ꯭ꯂꯦꯟꯁꯤꯗꯤ ꯌꯦꯡꯕ ꯐꯪꯒꯅꯤ
ꯃꯥꯅꯦ ꯃꯥꯅꯦ
ꯍ
ꯑꯗꯣ ꯐꯣꯔ ꯑꯦꯛꯖꯥꯝꯄꯜ ꯃꯦꯟꯃꯥꯔꯗꯣ ꯃꯅꯤꯄꯨꯔꯗ ꯊꯣꯛꯀꯅꯤ ꯍꯥꯏꯔꯅꯤ ꯀꯄꯣꯁ
ꯆꯀꯅꯤꯅ ꯍꯣꯏ ꯍꯣꯏ ꯑ ꯃꯤ ꯇꯨꯝꯕ ꯍꯧꯒꯠꯇ꯭ꯔꯤ ꯐꯥꯎ ꯃꯃꯥꯡꯗ ꯃꯃ ꯍꯥꯟꯅ ꯆꯠꯈ꯭ꯔꯅꯤꯗꯤ ꯃꯤ ꯌꯥꯝ ꯐꯩꯌꯦ ꯃꯥꯗꯤ ꯔꯣꯅꯥꯜꯗꯣꯒꯨꯝꯕꯗꯤ ꯏꯒꯣ ꯂꯩꯇꯦꯕ
ꯑꯩꯗꯤ ꯍꯧꯖꯤꯛ ꯅꯪ ꯍꯧꯖꯤꯛ ꯅꯪꯅ ꯍꯥꯏꯕꯗꯨꯅꯤ ꯑꯩ ꯄꯥꯝꯁꯦ
ꯗꯔꯣ
ꯑ ꯑ ꯑꯗꯨꯕꯨ ꯀꯌꯥ ꯀꯩꯅꯣ ꯇꯧꯗꯗ ꯀꯌꯥ
ꯃꯥꯗꯤ ꯏꯒꯣ ꯌꯥꯝ ꯂ ꯂꯩ ꯃꯥꯒꯤ ꯇꯇꯌꯥ ꯃ ꯎ ꯃꯤꯁꯛ ꯉꯔꯥꯡꯗꯣ ꯌꯦꯡꯉꯣ ꯃꯨꯀꯣ ꯆꯟꯂꯒꯤ ꯃꯤꯁꯥꯛꯇꯣ ꯎ ꯁꯤꯗ
ꯍꯥꯏꯗꯤ ꯃꯤꯅ ꯅꯨꯡꯁꯤꯗꯕ ꯌꯥꯝꯅꯤ ꯑꯗꯨꯅꯦ ꯑ ꯅ ꯊꯁ
ꯊꯥ ꯑꯗꯨꯁꯨ ꯌꯥꯏ ꯎꯝ ꯍꯣꯏ ꯃꯤ ꯂꯣꯏꯅ ꯅꯨꯡꯁꯤꯕꯗꯤ ꯑꯗꯨꯗꯥꯏꯗꯒꯤ ꯀꯣ ꯂꯩ ꯍꯤꯡꯕ ꯂꯩ ꯌꯥꯔꯔꯣꯏꯕ ꯑꯗ ꯃꯤ ꯃꯤꯒꯤ ꯑꯣꯄꯤꯅꯤꯌꯟ ꯃꯣꯠ ꯃꯣꯠꯇꯣ ꯌꯥꯝ ꯅꯨꯡꯉꯥꯏ ꯐ꯭ꯔꯦꯟ ꯇꯨꯡ ꯉ ꯃꯥꯂꯦꯝꯂꯅ ꯀꯥ
ꯑꯅꯦ ꯃꯥ
ꯑꯩꯒꯤ ꯃꯨꯝꯇꯩꯂꯣꯟꯣꯟꯁꯦ ꯐꯩꯅ ꯉꯥꯝꯅꯒꯦ ꯇꯥꯕ꯭ꯔꯃ ꯑꯥ ꯍꯩꯅ ꯉꯥꯡꯕꯒꯤ ꯒꯌꯥꯟ ꯇꯥꯔꯣꯏꯗ꯭ꯔꯥ ꯍꯥꯏꯅ ꯈꯟꯕꯗꫭꯀꯦꯟ ꯉꯥꯟ ꯅꯤꯕ꯭ꯔꯣ ꯀꯦꯦꯟ ꯑꯗꯨꯣ ꯉꯥꯡꯕꯅꯤꯅ ꯀꫭ
ꯐꯩꯕꯗꯤ ꯐꯖꯅ ꯐꯩꯔꯀꯣ ꯂꯣꯟꯗꯨ ꯍꯣ
ꯍꯣꯏ ꯑꯩꯈꯣꯏꯒꯤ ꯂꯣꯟ ꯅꯠꯇꯕꯅꯤꯅ
ꯍꯥꯏꯗꯤ ꯃꯔꯛ-ꯃꯔꯛ ꯁꯨ ꯑꯗꯨꯝ ꯀꯟꯅꯗꯤ ꯅꯣꯛꯇꯤ ꯅꯣꯛꯅꯤꯡꯕꯦ ꯑꯗꯨꯕꯨ ꯀꯔꯤ ꯎꯄꯥꯏ ꯂꯩ ꯅꯠꯇ꯭ꯔꯥ꯫
ꯑꯗꯨꯅꯦ ꯍꫭꯏ꯫ ꯍꯣꯏ ꯑꯁꯤ ꯉꯥꯡꯂꯒ ꯑꯗꯨꯝ ꯐ꯭ꯂꯨꯋꯟ ꯑꯣꯏꯔꯁꯨ ꯐ꯭ꯂꯨꯋꯟ ꯑꯣꯏꯔꯝꯕꯁꯨ ꯌꯥꯏꯑꯀꯣ ꯁꯤꯒꯤ ꯋꯥꯔꯁꯦ ꯏꯝꯄꯣꯔꯇꯦꯟ ꯑꯣꯏꯕ ꯑꯩꯈꯣꯏ ꯃꯅꯤꯄꯨꯔꯤ
ꯎꯝ ꯑꯗꯨꯕꯨ ꯑꯩꯀꯣ ꯑꯩ ꯃꯩꯇꯩ ꯃꯌꯦꯛꯇꯤ ꯍꯩꯇꯕ ꯈꯪꯕ꯭ꯔꯥ꯫
ꯑꯣ ꯀꯔꯤꯔꯤ ꯍ ꯀꯔꯤꯒꯤ ꯍꯩꯇꯕ꯭ꯔꯥ ꯑꯈꯣꯏ ꯆꯤꯡꯗꯗꯤ ꯀ꯭ꯔꯤꯔꯥ ꯃꯤꯇꯩ ꯃꯌꯦꯠ ꯄꯤꯗꯕꯒꯤ ꯈꯩ ꯇꯕꯅꯦ꯫
ꯇꯩ ꯃꯌꯦꯛꯁꯨ ꯇꯝꯗꯦꯅ ꯑꯩꯈꯣꯏꯗꯤ ꯕꯦꯡꯒꯣꯂꯤ
ꯑꯣ ꯑꯣ ꯑꯣ ꯕꯦꯡ ꯒꯨꯂꯤ ꯄꯥꯏꯕ꯭ꯔꯥ꯫
ꯍꯣꯏ ꯕꯦꯡꯒꯨꯂꯤ ꯄꯥꯏꯌꯦꯦ ꯑꯗꯣ ꯍꯧꯖꯤꯛꯇꯤ ꯃꯩꯇꯩ ꯃꯌꯦꯛ ꯄꯥꯏꯈ꯭ꯔꯦ ꯃꯩꯇꯩ ꯃꯌꯦꯛ ꯄꯥꯏꯕꯁꯦ ꯇꯨ ꯊꯥꯎꯖꯟ ꯀꯌꯥꯗ ꯌꯦꯔꯣꯏ ꯈꯪꯗ꯭ꯔꯦꯅꯦ
ꯀ꯭ꯔꯤꯒꯤ ꯕꯦꯡꯒꯨꯂꯤ ꯄꯥꯏꯕ꯭ꯔꯥ ꯅꯣꯏ ꯃꯇꯝꯗꯗꯤ꯫
ꯑꯩꯈꯣꯏ ꯃꯇꯝꯗꯗꯤ ꯀꯣꯛꯁꯝ ꯂꯥꯏ ꯊꯣꯛꯂꯛꯇ꯭ꯔꯤꯌꯦ꯫
ꯑꯗꯨ ꯃꯅꯤꯄꯨꯔꯗ ꯂꯩꯔꯒ ꯀꯔꯤ ꯕꯦꯡꯒꯣꯂꯤ ꯇꯝꯍꯟꯕ꯭ꯔꯥ ꯍꯥꯏꯕꯅꯤꯗ ꯑꯩꯗꯤ ꯁꯣꯟꯅꯤꯡꯑꯦ꯫
ꯔꯤꯀꯣꯛꯅꯥꯏꯁ ꯇꯧꯗꯕꯩꯅꯦ ꯀꯩꯅꯣ ꯑꯩꯈꯣꯏꯒꯤꯗꫭ꯫
ꯑꯣ ꯑꯗꯣ ꯕꯦꯡꯒꯂꯤꯗꯤ ꯈ꯭ꯔꯥ ꯋꯥ ꯌꯥꯝ ꯍꯥꯏꯀꯣ ꯃꯤꯗꯤ꯫ ꯍꯤꯟꯕꯤꯁꯨ ꯍꯥꯏꯔꯝꯒꯅꯦ ꯑꯣ ꯑꯍꯩ ꯅꯪꯗꯤ ꯌꯥꯝ ꯐꯩꯌꯦ꯫
ꯑꯩꯒ ꯊꯕꯛ ꯇꯧꯃꯤꯟꯅꯕꯁꯤꯡꯗꯣ ꯑꯅꯝꯕꯗꯤ ꯍꯤꯟꯗꯤ ꯃꯌꯥꯡꯈꯣꯏꯅꯕꯀꯣ ꯕꯦꯡꯒꯣꯂꯤꯒꯤ ꯃꯤ ꯌꯥꯎꯔꯦ ꯕꯤꯍꯥꯔꯤꯒꯤ ꯌꯥꯎꯔꯦ
ꯐꯌꯦ ꯌꯦꯡꯕ ꯄꯥꯕ ꯂꯣꯏꯒꯦꯟ ꯇꯥꯔꯝꯑꯅꯤꯀꯣ ꯕꯦꯡꯒꯂꯤꯗꯣ꯫
ꯕꯦꯡꯉꯨꯂꯤ ꯄꯥꯕ ꯒ꯭ꯌꯥꯟ ꯇꯥꯏ ꯍꯣꯏ ꯑꯩꯈꯣꯏ ꯃꯅꯤꯄꯨꯔꯤ ꯂꯣꯟꯗ ꯏꯕꯅꯤꯅ꯫
ꯑꯣ ꯑꯣ
ꯃꯅꯤ ꯎꯨꯔꯤ ꯂꯣꯟꯗ ꯍꯥꯏꯕꯗꯤ ꯕꯦꯡꯒꯨꯂꯤꯗꯨꯅ ꯍꯥꯟꯅ ꯍꯧꯖꯤꯛꯇꯤ ꯀꯣꯛꯁꯝꯂꯥꯏꯒꯤ ꯃꯌꯦꯛꯇ ꯏꯔꯦꯗꯅ꯫
ꯑꯥ ꯑꯥꯎ ꯌꯥꯝ ꯅꯪꯗꯤ ꯌꯥꯝ ꯄ꯭ꯤꯌꯔ ꯌꯥꯝ ꯇꯦꯂꯦꯟꯇꯦꯠ ꯑꯣꯏꯕ ꯃꯥꯜꯂꯦ ꯅꯍ
ꯅꯠꯇꯦ ꯇꯦꯂꯦꯟꯇꯦꯠ ꯅꯠꯇꯦ ꯍꯥꯏꯕꯗꯤ ꯑꯗꯤ ꯁꯞꯖꯦꯛꯅꯤꯅ ꯍꯥꯟꯅꯗꯒꯤ ꯄꯥꯏꯔꯛꯄ ꯑꯩꯈꯣꯏ ꯅꯣꯏꯅ ꯍꯧꯖꯤꯛ
ꯑꯗꯨꯅꯤ ꯍꯧꯖꯤꯛꯐꯥꯎ ꯅꯤꯡꯁꯤꯡꯂꯒ ꯂꯩꯕꯗꯣ ꯉꯥꯛꯑꯦ ꯑꯩꯗꯤ ꯀꯥꯎ ꯐꯅꯤ
ꯎꯝ
ꯅꯪꯒꯤꯕꯦꯜꯂꯤ ꯌꯥꯔ ꯌꯥꯕ ꯃꯥ ꯋꯥ
ꯦꯡꯒꯣꯂꯤꯒꯤ ꯄꯤꯄꯔ ꯂꯩꯅ ꯍꯧꯖꯤꯛ ꯀꯩꯔꯤꯕ꯭ꯔꯥ ꯄꯣꯛꯅꯐꯝ ꯍꯥꯏꯅꯀꯣ
ꯁꯤ ꯌꯥꯏꯦ ꯌꯥꯑꯦ ꯌꯥꯏꯑꯩ ꯑꯥ ꯌꯥꯝ ꯐꯩ꯫ ꯂꯟꯆ ꯕ꯭ꯔꯦꯛꯀꯨꯝꯕꯗꯤ ꯂꯩꯕ꯭ꯔꯥ ꯅꯪꯒꯤ ꯊꯕꯛꯇꯣ
ꯀꯏꯌꯦ
ꯑꯣ
ꯍꯣꯔꯦꯟ ꯀꯩꯅꯣꯗ ꯑꯩꯈꯣꯏ ꯍꯣꯇꯦꯜꯗ ꯆꯞ ꯆꯥꯅꯤ
ꯑꯣ ꯑꯣ ꯑꯣ ꯍꯣꯇꯦꯜꯒꯤ ꯆꯥꯛ ꯌꯦꯟꯁꯥꯡꯁꯨ ꯍꯥꯎꯕꯅꯤꯍꯦ ꯑꯗꯨ ꯆꯥꯗꯕ ꯀꯨꯏꯔꯦ
ꯑꯁ ꯅꯣꯏꯒ ꯇꯧꯔꯦ ꯅꯨꯡꯇꯤꯒꯤ ꯆꯃꯟ ꯑꯃꯒꯤꯩꯒꯤꯀꯣ ꯃꯔꯛ ꯃꯔꯛꯇ ꯑꯣꯏꯔꯁꯨ ꯗꯨꯝ ꯃꯣꯏ ꯍꯣꯇꯦꯜꯒꯤꯗꯤ ꯊꯥꯎꯗꯣ ꯁꯦꯡꯕ꯭ꯔꯥ ꯁꯦꯡꯗꯕꯁꯨ ꯈꯪꯗꯦ ꯑꯗꯨ ꯆꯥꯗꯕꯗꯤ ꯌꯥꯗꯕꯅꯤꯅꯠꯇ
ꯍ ꯑ ꯂ ꯂꯟ ꯁꯤ ꯃꯣꯏꯅ ꯑꯗꯨꯝ ꯄꯤꯕ꯭ꯔꯥ ꯑꯣꯔ ꯅꯣꯏꯅ ꯑꯗꯨꯝ ꯕꯥꯏ ꯇꯧꯕ꯭ꯔꯥ ꯂꯩꯕ꯭ꯔꯥ
ꯑꯩꯈꯣꯏꯅ ꯑꯗꯨꯝ ꯄꯨꯊꯣꯛꯑꯦꯗ ꯑꯗꯨꯝ ꯄꯨꯊꯣꯛꯑꯒ ꯃꯣꯏꯅ ꯐꯟ ꯇꯧꯋꯦ ꯑꯃꯨꯀ
ꯑꯣ ꯑꯣ ꯑꯣ ꯑ ꯌꯥꯝ ꯐꯩꯌꯦꯅ ꯅꯪꯒꯤ ꯊꯕꯛꯁꯤ ꯌꯥꯝ ꯀꯥꯟꯅꯩꯌꯦ ꯈꯣꯏꯗꯤ ꯊꯕꯛꯁꯨ ꯁꯨꯅꯤꯡꯉꯥꯏ ꯂꯩꯇꯦ ꯌꯥꯝ ꯋꯥꯅ ꯂꯩꯕ ꯂꯩꯕꯅꯦ ꯑꯩꯈꯣꯏꯗꯤ ꯏꯝꯐꯥꯜꯗ꯫
ꯀꯔꯤ ꯍꯥꯏꯕꯥ꯫
ꯌꯥꯝ ꯋꯥꯅ ꯂꯩꯕꯅꯦꯕ ꯏꯝꯐꯥꯜꯗ ꯑꯩꯈꯣꯏ ꯂꯩꯕꯗꯣ ꯃꯥ ꯄꯦꯔꯦꯟꯁꯈꯣꯏꯒꯁꯨ ꯂꯥꯞꯅꯈ꯭ꯔꯦ ꯏꯟ ꯀꯦꯁ ꯑꯦꯅꯤ ꯏꯃꯥꯔꯖꯦꯟꯁꯤꯒꯨꯝꯕ ꯊꯣꯛꯑꯗꯤ ꯀꯩꯁꯨ ꯂꯩꯗꯅ ꯑꯩꯈꯣꯏꯗꯤ ꯏꯁꯇꯨꯗꯦꯟ ꯑꯣꯏꯕꯒꯤ ꯔꯦꯟꯗ ꯂꯩꯕꯅꯤꯅꯀꯣ
ꯃꯥꯅꯦ ꯃꯥꯅꯦ
ꯃꯔꯛ ꯃꯔꯛꯇꯗꯤ ꯀꯔꯤ ꯍꯥꯏꯁꯤꯔꯥ
ꯑꯗꯨ ꯌꯥꯝ ꯂꯥꯞꯇꯦꯅ ꯅꯣꯏ ꯁꯤꯗ ꯕꯤꯁꯦꯝꯄꯨꯔ ꯔꯣꯝꯗ ꯂꯩ ꯍꯥꯏꯔꯗꯤ ꯅꯣꯏ ꯕꯤꯁꯦꯝꯄꯨꯔ ꯗꯤꯁꯇꯔꯤꯛ ꯍꯥꯏꯕ ꯅꯠꯇ꯭ꯔꯣ
ꯕꯤꯁꯦꯝꯄꯨꯔꯗ ꯂꯩꯇ꯭ꯔꯦ ꯅ ꯁꯤꯞ ꯇꯧꯈꯔꯦꯅ ꯎꯝ ꯍꯥꯏꯕꯗꯤ ꯑꯍꯣꯏ ꯏꯄꯥ ꯏꯄꯥꯒꯤ ꯕ꯭ꯔꯗꯔꯁꯤꯡ ꯑꯩꯈꯣꯏꯒꯤ ꯐꯦꯃꯤꯂꯤ ꯔꯤꯂꯦꯇꯤꯞꯇꯤ ꯂꯩꯌꯦ ꯑꯗꯨ ꯑꯣꯏꯔꯁꯨ ꯔꯤꯂꯦꯇꯤꯞꯀꯤ ꯏꯃꯥ ꯏꯄꯥꯗꯒꯤ ꯍꯦꯟꯅ ꯑꯁ ꯀ ꯍꯥꯏꯁꯨ ꯔꯤꯂꯦꯇꯤꯞꯇ ꯑꯗꯨ ꯍꯦꯟꯅ ꯏꯃꯥ ꯏꯄꯥꯗ ꯂꯨꯅ ꯈꯜꯂꯦꯅ ꯑꯩꯈꯣꯏꯗꯤ
ꯃꯥꯅꯦ ꯃꯥꯅꯦ ꯑꯩꯈꯣꯏꯒꯤ ꯏꯌꯥꯝ ꯃꯁꯨꯨ ꯂꯩꯌꯦ ꯅꯪ ꯅꯣꯏ ꯁꯤꯐ ꯇꯧꯈ꯭ꯔꯦ ꯍꯥꯏꯕ ꯃꯐꯝꯗꯨꯗ ꯑꯩ ꯑꯩꯒ ꯍꯦꯛ ꯄꯣꯛꯃꯤꯟꯅꯕꯗꯤ ꯅꯠꯇꯦ ꯑꯩꯈꯣꯏ ꯑꯩꯒꯤ ꯏꯄꯥꯍꯟꯒꯤ ꯁꯅꯨ ꯄ ꯀꯣ ꯑꯗꯨꯗ ꯂꯩꯌꯦ
ꯑꯣ ꯑꯣ ꯑꯗꯨꯗꯤ ꯐꯔꯦ ꯅꯪꯁꯨ ꯔꯦꯁ ꯇꯧꯈ꯭ꯔꯣꯀꯣ ꯍꯨꯝ ꯍꯨꯝ
ꯑ ꯑ ꯑ ꯑ ꯎꯝ